ꯇꯥꯕ꯭ꯔꯣ ꯑ ꯇꯥꯏ ꯇꯥꯏ ꯅꯪ ꯉꯔꯥꯡꯗꯔꯤꯅ ꯆꯠꯄ꯭ꯔꯥ
ꯍꯣꯏ ꯑꯩꯈꯣꯏ ꯑꯣꯇꯣꯅ ꯆꯠꯂꯦ ꯑꯣꯇꯣ ꯍꯦꯛ ꯊꯣꯛꯂꯛꯄ ꯆꯅ ꯉꯍꯥꯛ ꯂꯩꯥꯛꯑꯦ ꯑ ꯈꯤꯇꯪ ꯆꯠꯂꯦ ꯑꯗꯨ ꯆꯠꯂꯒ ꯑꯣꯇꯣꯗꯣ ꯂꯥꯛꯑꯦ ꯅꯤ ꯑꯣꯇꯣꯗ ꯑꯣꯏꯅ ꯆꯠꯂꯦ
ꯑꯦ ꯑꯦ
ꯕꯥꯄꯗꯁꯨ ꯑꯣ ꯇꯣꯅ ꯍꯂ
ꯑꯩꯁꯨ ꯆꯥꯛ ꯑꯍꯥꯎꯕꯗꯣ ꯉꯔꯥꯡ ꯄꯨꯔꯛꯑꯣꯅ ꯍꯥꯏꯁꯤꯔꯥꯅ ꯇꯧꯕꯅꯦꯕ ꯆꯥꯛ ꯑꯍꯥꯎꯒꯤꯗꯣ
ꯀ ꯕꯥꯇ ꯂꯥꯎꯇꯦꯕ
ꯑꯣ ꯆꯥꯛ ꯑꯍꯥꯎꯕꯁꯨ ꯕꯖꯥꯔ ꯃꯅꯨꯡꯗ ꯂꯩꯕꯅꯦ ꯌꯦꯔꯨꯝꯒ ꯂꯣꯀꯦꯜꯒꯤ ꯃꯣꯏ ꯂꯣꯀꯦꯜꯒꯤ ꯌꯦꯨꯝ ꯍꯟꯗ
ꯎꯝ ꯑꯗꯨꯗꯤ ꯍꯣꯏ ꯍꯣꯏ ꯆꯥꯛꯍꯥꯎ ꯑꯍꯥꯕꯒꯨꯝꯕꯗꯤ ꯑꯉꯥꯡꯒꯤ ꯍꯥꯏꯔꯗꯤ ꯑꯗꯨꯝ ꯑꯃꯨꯛ ꯂꯧꯕꯁꯨ ꯆꯠꯄ ꯌꯥꯏꯗꯅ ꯉꯔꯥꯡ ꯅꯠꯇ꯭ꯔꯁꯨ ꯉꯁꯤꯁꯨ ꯂꯩꯕꯗꯤ ꯌꯥꯔꯦ ꯍꯌꯦꯡꯁꯨ ꯆꯠꯄꯤ ꯌꯥꯔ ꯌꯥꯔꯦ ꯌꯥꯏꯔꯦꯁꯤꯡꯁꯦ ꯑꯉꯥꯡꯁ ꯍꯥꯏꯕꯅꯦ
ꯎꯝ ꯎꯝ ꯆꯥꯛꯄꯨꯗꯤ ꯂꯩꯗꯤ ꯂꯩꯔꯤꯕ ꯑꯗꯨꯁꯨ ꯈꯔ ꯎꯝ ꯌꯦꯔꯨꯝꯁꯨ ꯂꯣꯀꯦꯜꯒꯤꯗꯣ ꯑꯉꯥꯡꯒꯤꯗꯤ ꯌꯥꯝ ꯐꯥꯏꯌꯦꯕꯀꯣ ꯑꯩꯗꯤ ꯂꯣꯀꯦꯜꯒꯤ ꯉꯥꯛꯛꯇ ꯑꯌꯥꯝꯕ ꯄꯤꯖꯩꯕ ꯑꯉꯥꯡꯁꯤꯡꯗꯣ
ꯎꯝ
ꯃꯁꯥꯁꯨ ꯐꯒꯠꯄ ꯃꯣꯏꯒꯤ ꯃꯁꯥ ꯍꯛꯆꯥꯡꯁꯨ ꯐꯕ ꯈꯣꯠꯄ ꯑꯩ ꯑꯌꯥꯝꯕ ꯚꯦꯖꯤꯇꯦꯕꯜ ꯍꯥꯏꯔꯣ ꯑꯩꯒꯤ ꯏꯤꯡꯒꯣꯜꯗꯒꯤ ꯑꯌꯥꯝꯕ ꯇꯧꯔꯒ ꯑꯉꯥꯡꯁꯤꯡꯗꯤ ꯑꯩꯗꯤ ꯕ꯭ꯔꯣꯀꯣꯂꯤꯒꯨꯝ ꯀꯦꯕꯦꯀꯨꯝ ꯀꯦꯣ ꯀꯨꯝꯕ ꯑꯌꯥꯝꯕ ꯑꯩꯗꯤ ꯍꯤꯡꯒꯣꯜꯗ ꯊꯥꯏꯕ ꯑꯗꯨꯁꯤꯡꯗꯣ ꯑꯉꯥꯡꯗ ꯄꯤꯖꯕꯅꯦ ꯑꯩ ꯗꯤ ꯎꯝ ꯑꯣ ꯍꯛꯆꯥꯡꯁꯨ ꯌꯥꯝ ꯐꯕ
ꯎꯝ ꯍꯛꯆꯥꯡꯁꯨ ꯐꯕ ꯑꯩꯈꯣꯏꯒꯤꯁꯤꯁꯨ ꯈꯔ ꯀꯃꯕ ꯃ ꯃꯗꯤꯅꯤ
ꯑ ꯑꯣ ꯑꯗꯨꯅꯦ ꯑꯗꯨꯅꯦ ꯎꯝ ꯑꯩꯗꯤ ꯑꯌꯥꯝꯕ ꯑꯣꯔꯒꯥꯅꯤꯛꯁ ꯑꯣꯔꯒꯥꯅꯤꯛꯁꯦ ꯑꯌꯥꯝꯕ ꯚꯤꯖꯤꯇꯦꯕꯜꯁꯦ ꯑꯩꯅ ꯑꯌꯥꯝꯕ ꯑꯗꯨꯝ ꯊꯥꯔꯒꯀꯣ
ꯍꯣꯏ ꯑꯗꯨꯏꯗꯨꯥꯛ ꯑ ꯑꯗꯨꯁꯨ ꯆꯥ ꯔ ꯈꯗ ꯆ
ꯑꯁ ꯑꯗꯨꯒꯤ ꯈꯪꯗ꯭ꯔꯦꯗ ꯈꯪꯗ꯭ꯔꯦꯗ ꯅꯣꯏꯅ ꯑꯁ ꯑꯩꯉꯣꯟꯗ ꯍꯥꯏꯕꯁꯤꯅ ꯀ ꯑꯃꯗꯁꯨ ꯑꯗꯨꯝ ꯍꯥꯏꯕꯅꯦ
ꯑꯣ
ꯅꯪꯒꯤ ꯅꯆꯦ ꯅꯪꯒꯤ ꯅꯆꯦ ꯑꯅꯣꯏꯕꯤꯗꯣ ꯅꯣꯏ ꯅꯣꯏꯗ ꯃꯥꯁ ꯑꯁ ꯅꯪꯒꯤ ꯏꯁꯀꯤꯟꯁꯤꯗꯤ ꯑꯗꯨꯝ ꯐꯖꯔꯒ ꯂꯩꯀꯣ ꯅꯪꯗꯤ ꯀꯔꯤ ꯀꯔꯤ ꯆꯥꯔꯦꯅ ꯃꯥꯗꯤ ꯐꯣꯔꯦꯟꯅꯔꯗꯒ ꯆꯠꯄ ꯍꯣꯏ ꯈꯣꯠꯄꯒꯣꯏ ꯇꯧꯔꯒ ꯃꯥꯒꯤ ꯖꯔꯅꯤ ꯃꯟꯕꯅ ꯃꯥꯒꯤ ꯃꯁꯛꯇꯨꯗꯤ ꯀꯩꯅꯣ ꯇꯧꯈ꯭ꯔꯕ ꯎꯐꯨꯟ ꯉꯥꯛꯇ ꯇꯧꯒꯤ ꯃꯁꯝꯁꯨ ꯂꯣꯏꯅ ꯑꯌꯥꯝꯕ ꯀꯦꯟꯕ ꯃꯥꯜꯂꯦ ꯑꯥꯎ ꯃꯥꯗꯤ ꯑꯌꯥꯝꯕ ꯃꯄꯥꯟꯒꯤ ꯆꯥꯛ ꯌꯦꯟꯖꯥꯡꯁꯨ ꯌꯥꯝ ꯆꯥꯏ
ꯍꯣꯏ ꯍꯣꯏ ꯃꯥꯗꯤ ꯆꯥꯕ ꯊꯛꯄ
ꯊꯥꯎꯒꯨꯝꯕꯁꯨ ꯃꯥꯁꯦ ꯑꯌꯥꯝꯕ ꯃꯄꯥꯟꯗꯒꯤ ꯑꯗꯨꯝ ꯂꯧꯔꯒ ꯆꯥꯕꯒꯤ ꯃꯥꯒꯤ ꯏꯁꯀꯤꯟꯗꯤ ꯌꯥꯗ꯭ꯔꯦꯅꯀꯣ ꯅꯣꯏꯗ ꯂꯥꯛꯀꯅꯦꯅ ꯍꯥꯏꯕꯅꯦ
ꯑꯩꯅ ꯅꯪꯗꯤ ꯊꯥꯎ ꯀꯩꯗ꯭ꯔ ꯀꯌꯥꯝ ꯆꯥꯗꯕ ꯃꯥꯂꯦ ꯅꯪꯗꯤ ꯑꯣꯔꯒꯥꯅꯤꯛ ꯉꯥꯛꯇ ꯆꯥꯕ ꯃꯥꯜꯂꯦꯀꯣ ꯅꯪꯗꯤ ꯌꯥꯡ ꯌꯥꯡꯁꯨ ꯎꯑꯦ ꯅꯪꯒꯤ ꯆꯍꯤꯒ ꯍꯥꯏꯔꯗꯤ ꯅꯪꯗꯤ ꯌꯥꯝꯅ ꯑꯉꯥꯡ ꯌꯥꯝ ꯃꯥꯜꯂꯦ ꯑꯗ ꯅꯪ ꯀꯔꯤ ꯀꯔꯤ ꯇꯧꯕꯒꯤꯅꯣ ꯑꯗꯨꯗꯣ ꯑꯦꯛꯁꯔꯁꯥꯏꯁ ꯀꯔꯤ ꯀꯔꯥꯒꯨꯝꯕ
ꯑꯦꯛꯁꯔꯁꯥꯏꯁ ꯑꯦꯛꯁꯔꯁꯥꯏꯁꯁꯨ ꯇꯧꯋꯦ ꯌꯣꯒꯥꯁꯦ ꯑꯌꯨꯛꯇ
ꯒꯥ ꯑꯣꯏꯅ ꯇꯧꯔꯦꯕ ꯑꯁ ꯑꯗꯗꯤ ꯎ ꯅꯪꯒꯤ ꯎꯝ ꯅꯪ ꯀ꯭ꯂꯥꯁ ꯀꯨꯝꯕꯗꯤ ꯍꯥꯡ ꯎ ꯑꯉꯥꯡ ꯀꯔꯤ ꯀꯔꯥꯗꯤ ꯇꯧꯗ꯭ꯔꯣ ꯅꯪꯒꯤ ꯌꯣꯒꯥ
ꯑꯩ ꯌꯣꯒꯥ ꯇꯧꯕꯗ ꯃꯤ ꯂꯧꯗ꯭ꯔꯦ ꯑꯩ ꯏꯊꯟꯇ ꯑꯣꯏꯅ ꯑꯗꯨꯝ ꯅꯨꯡꯉꯥꯏꯅꯅ ꯀꯣ ꯃꯤ ꯂꯧꯕ ꯍꯥꯏꯕꯁꯤꯁꯨ ꯑꯁ ꯄꯩꯁꯥꯕꯨꯗꯤ ꯍꯣꯏ ꯐꯪꯉꯦ ꯎꯝ ꯄꯩꯁꯥꯕꯨꯁꯨ ꯐꯪꯉꯦ ꯃꯥꯏꯟꯗꯗꯤ ꯐ꯭ꯔꯦꯁ ꯑꯣꯏꯗꯕꯀꯣ ꯃꯥꯏꯟꯁꯦ ꯑꯗꯨꯝ ꯗꯤꯁꯇꯔꯕꯤꯡ ꯑꯗꯨꯝ ꯇꯧꯔꯒ ꯇꯧꯕꯗ ꯑꯩꯒꯤ ꯏꯁꯥꯒꯤꯗ ꯍꯥꯏꯕ ꯑꯩꯒꯤ ꯍꯥꯏꯕꯗꯗꯤ ꯑꯁ ꯀꯥꯟꯅꯕꯗꯨꯣ ꯂꯩꯇꯕ
ꯎꯝ ꯎꯝ
ꯂꯥꯁ ꯃꯟꯗ ꯇꯣꯛꯈ꯭ꯔꯦ ꯀꯩꯅꯣ ꯀ꯭ꯂꯥꯁꯇꯨꯗꯤꯀꯣ ꯏꯁꯥ ꯑꯣꯏꯅ ꯏꯁꯥ ꯏꯊꯟꯇ ꯑꯣꯏꯅ ꯅꯨꯡꯉꯥꯏ ꯁꯃꯥꯏꯅ ꯇꯧꯖꯔꯒ ꯒ꯭ꯔꯤꯟ ꯇꯤꯒꯨꯝꯕ ꯑꯌꯨꯛꯇ ꯍꯧꯒꯠꯂꯒ ꯒ꯭ꯔꯤꯟ ꯇꯤꯒꯨꯝꯕ ꯊꯛꯇꯅ ꯈꯣꯠꯇꯅ ꯇꯧꯔꯒ ꯏꯁꯥ ꯍꯛꯆꯥꯡꯗ ꯃꯥꯏꯟꯁꯤꯁꯨ ꯐ꯭ꯔꯦꯁ ꯑꯣꯏꯔꯦꯗꯅ
ꯍꯣꯏ ꯍꯣꯏ
ꯎꯝ ꯑꯁ ꯅꯣꯏꯕꯤꯗꯨꯁꯨ ꯂꯥꯛꯑꯀꯦ ꯂꯥꯛꯀꯦ ꯂꯥꯛꯀꯦ ꯂꯥꯛꯀꯦꯗꯀꯣ ꯑꯗꯨꯝ ꯍꯥꯏꯕꯅꯦ ꯃꯥꯗꯤ ꯃꯄꯥꯟꯒꯤ ꯆꯥꯛ ꯌꯦꯟꯁꯥꯡ ꯑꯌꯥꯝꯕ ꯂꯧꯔꯒ ꯆꯥꯔ ꯃꯥꯜꯂꯦ ꯃꯥꯗꯣ
ꯑ ꯍ ꯍꯣꯏ ꯆꯥꯔꯝꯒꯅꯦꯕ ꯃꯥꯗꯣ
ꯎꯝ ꯎꯝ ꯃꯥ ꯃꯣꯃꯣ ꯅꯨꯡꯃꯣꯁꯨ ꯌꯥꯝ ꯆꯥꯕ ꯃꯥꯜꯂꯦ
ꯍꯣꯏ ꯍꯣꯏ
ꯎꯝ ꯃꯁꯥꯗꯨꯁꯨ ꯃꯣꯃꯣꯒ ꯃꯥꯟꯊꯣꯛꯇꯅꯀꯣ
ꯍ ꯍꯣꯏ ꯍꯣꯏ ꯆꯨꯝꯃꯦ ꯆꯃꯦ ꯇꯔ ꯍ
ꯎꯍꯦ ꯈꯔ ꯀꯟꯅ ꯉꯥꯡꯕꯤꯔꯗꯤ ꯇꯥꯒꯗꯧꯕ ꯃꯥꯜꯂꯦ ꯃꯥꯗꯣ
ꯍꯣꯏ ꯍꯣꯏ ꯤꯄꯅꯤ ꯄꯅꯤ ꯄꯥꯝ
ꯅꯣꯏ ꯅꯣꯏꯗꯣ ꯅꯍꯥꯟꯁꯨ ꯃꯣꯃꯣ ꯕꯤꯛ ꯃꯣꯃꯣ ꯑꯣꯗꯔ ꯇꯧꯕꯤꯌꯨꯅ ꯍꯥꯏꯕꯅꯤꯅꯦ
ꯃꯁ ꯍꯥꯏ ꯆ ꯃꯂ
ꯎꯝ ꯑꯩꯅ ꯑꯁ ꯅꯪ ꯏꯁꯥꯒ ꯆꯞ ꯃꯥꯟꯅꯔꯅꯤ ꯀꯩꯅꯣ ꯐ꯭ꯔꯥꯏ ꯃꯣꯃꯣ ꯑꯣꯏꯅ ꯐ꯭ꯔꯥꯏ ꯃꯣꯃꯣꯗꯤ ꯈꯔ ꯄꯤꯛ ꯎꯋꯗꯅ ꯑꯗꯨ ꯑꯣꯏꯅ ꯕꯪ ꯕꯪ ꯂꯥꯎꯅ ꯁꯅ ꯆꯥꯔꯨꯅꯦꯅ ꯍꯥꯏꯕꯅꯦ ꯑꯩꯅ ꯍꯥꯏꯕꯁꯨ ꯇꯥꯗꯕ ꯑꯗꯣ ꯅ ꯅꯣꯏꯗꯣ
ꯑꯩꯈꯣꯏ ꯑꯩꯈꯣꯏꯒꯨꯝꯕꯗꯤ ꯃꯈꯥꯏꯄꯨꯔꯁꯤꯗꯤ ꯎ ꯎ ꯌꯥꯝ ꯅꯨꯡꯉꯥꯏꯕꯅꯦꯕ ꯪꯆꯥ ꯆ ꯀꯪ ꯀ ꯇ ꯅꯣꯏꯔꯦ ꯑꯁ ꯈꯪꯗꯦꯗ ꯈꯣꯏꯁꯦ ꯐꯪꯍꯟꯒꯦ ꯇꯧꯕꯅꯤ ꯑꯗꯨ ꯍꯥꯏꯔꯁꯨ ꯑꯩꯈꯣꯏꯗꯤ ꯈꯔꯥ ꯅꯣꯏꯕꯅꯤꯅ ꯈꯤꯇꯪ ꯆꯠꯊꯣꯛꯄꯗꯁꯨ ꯑꯗꯨꯝ ꯃꯣꯏ ꯑꯩꯈꯣꯏꯒꯤ ꯋꯦꯠꯇꯨꯒ ꯍꯥꯏꯔꯤꯀꯣ
ꯑꯁ ꯅꯕꯥꯅꯤꯒꯤ ꯈꯨꯟꯅꯣꯏꯗꯨꯗꯤ ꯌꯥꯗ꯭ꯔꯦ
ꯍꯣꯏ ꯍꯥꯏ ꯉꯥꯏ ꯆꯥꯏꯈꯕ ꯍꯣꯏ ꯑꯩꯈꯣꯏ ꯈꯨꯠꯅꯤꯏꯗꯣ ꯌꯥꯗꯔꯦ ꯑꯗꯨꯒ ꯎ ꯑꯩꯈꯣꯏ ꯆꯠꯂꯤꯗꯣ ꯋꯥꯏꯅ ꯑꯩꯈꯣꯏ ꯕꯗꯤꯒ ꯇꯧꯔꯒ ꯍꯥꯏꯕꯗꯤ ꯑꯩꯈꯣꯏ ꯑꯗꯨꯒ ꯋꯥꯔꯦ ꯑꯩꯈꯣꯏ ꯕꯗꯤꯗꯨꯁꯨ ꯊꯥꯔꯤꯕ ꯑꯗꯨꯒꯁꯨ ꯊꯥꯔꯤ ꯑꯃꯨꯛꯀ ꯂꯥꯛꯑꯒ ꯑꯃꯨꯛ ꯇꯨꯝꯃꯅꯦꯕ ꯑꯣ ꯑ ꯑꯩꯈꯣꯏ ꯑ ꯌꯥꯝꯅ ꯅꯣꯏꯗ꯭ꯔꯗꯤ ꯀꯣ ꯀꯃꯥꯏꯅ ꯅꯣꯏꯗꯗꯤ ꯑꯗꯨꯝ ꯑꯀꯣꯏꯕꯗꯤꯁꯨ ꯌꯥꯝꯅꯗꯤ ꯑꯣꯏꯗꯦꯗꯅ ꯑꯗꯨꯝ ꯅꯣꯏꯔꯦ ꯑꯃꯨꯛ ꯑꯃꯨꯛ ꯑꯩꯈꯣꯏꯗꯣ ꯑꯃꯨꯛ ꯀꯟꯕ ꯑꯃꯨꯛ ꯃꯥꯜꯂꯦ ꯋꯥꯔꯕꯅꯤꯅ ꯑꯃꯨꯛ ꯇꯨꯝꯕꯒꯤ ꯑꯃꯨꯛ ꯇꯟꯕ ꯑꯃꯨꯛ ꯃꯥꯜꯂꯦ ꯑꯗꯨꯒ ꯆꯥꯕꯗꯨꯁꯨ ꯑꯩꯈꯣꯏꯗ ꯍꯦꯟꯅ ꯆꯥꯏꯌꯦꯅ ꯑꯗꯨꯃꯥꯏꯅ ꯇꯧꯕꯅ ꯑꯗꯨꯝ ꯈꯪꯗꯦꯗꯥ
ꯅꯕꯥꯅꯤꯁꯦ ꯑꯗꯨꯃꯥꯏꯅ ꯇꯧꯔ ꯆꯠꯊꯣꯛꯎꯔꯤꯗꯅ ꯅꯕꯥꯅꯤꯗꯤ ꯌꯨꯝ ꯑꯃꯗ ꯂꯩꯕꯅꯤꯅ ꯅꯕꯥꯅꯤꯁꯤ ꯆꯠꯊꯣꯛꯂꯦ ꯍꯜꯂꯛꯄ ꯀꯥꯟꯗ ꯏꯁꯥꯁꯦ ꯆꯣꯛꯊꯔꯀꯥꯟꯗ ꯔꯦꯁ ꯉꯥꯏꯇꯪꯗꯤ ꯐꯝꯃꯣ ꯍꯤꯞꯊꯕ ꯅꯠꯇꯕ ꯍꯤꯞꯊꯔꯗꯤ ꯍꯛꯆꯥꯡꯁꯦ ꯑꯗꯨꯝ ꯄꯥꯊꯣꯛ ꯊꯣꯛꯣꯔꯛꯑꯦꯕꯀꯣ ꯍꯛꯆꯥꯡꯁꯦ ꯑꯗꯨꯝ ꯍꯦꯟꯒꯠꯂꯦꯕ ꯅꯣꯏꯕꯗꯣ ꯑꯗꯨꯝ ꯀꯩꯒꯨꯝꯕ ꯇꯧꯕ ꯑꯗꯣ ꯍꯦꯛ ꯆꯥꯕ ꯂꯣꯏꯔꯒꯁꯨ ꯐ ꯆꯠꯊꯗꯕ ꯑꯩꯗꯤ ꯍꯦꯛ ꯆꯥꯕ ꯂꯣꯏꯔꯦꯗꯅ ꯉꯥꯏꯇꯪ ꯐꯝꯔꯅꯤ ꯑꯗꯨ ꯃꯇꯨꯡꯗ ꯀꯣꯂꯤꯛ ꯐꯦꯡꯕ ꯑꯣꯏ ꯋꯥꯏ ꯇꯩꯕ ꯑꯣꯏ ꯇꯧꯕ ꯀꯥꯟꯗ ꯆꯥꯈꯤꯕ ꯏꯅꯔꯖꯤꯁꯤ ꯗꯤ ꯑꯌꯥꯝꯕ ꯑꯗꯨꯝ ꯑꯗꯨꯗ ꯁꯤꯖꯤꯟꯅꯈ꯭ꯔꯦꯗꯅ
ꯑꯩꯈꯣꯏꯁꯨ ꯆꯟꯐꯝꯗꯤ ꯅꯠꯇꯦꯕ ꯑꯗꯣ ꯑꯩꯈꯣꯏꯒꯤ ꯕꯗꯤ ꯄꯨꯔꯤꯕ ꯕꯗꯤꯁꯤꯒ ꯑꯩꯈꯣꯏꯒꯤ ꯁꯔꯨ ꯁꯔꯥꯡꯁꯤꯒ ꯇꯧ ꯍꯥꯏꯔꯗꯤ ꯑꯩꯈꯣꯏꯒꯤ ꯕꯗꯤꯁꯤꯅ ꯍꯦꯟꯅ ꯑꯩꯈꯣꯏꯅ ꯇꯧꯔꯤꯕ
ꯅꯕꯥꯅꯤꯒꯤꯁꯦ ꯑꯩ ꯍꯥꯏꯕꯤ ꯏꯒꯦ ꯅꯕꯥꯅꯤꯁꯦ ꯀꯩꯅꯣ ꯇꯧꯕꯒꯤꯅꯤꯗ ꯇꯨꯝꯃꯟꯕꯒꯤꯀꯣ
ꯍ ꯍꯣꯏ ꯍꯣꯏ ꯇꯨꯝꯃꯟꯕꯒꯤꯁꯨ ꯑꯣꯏ ꯍꯥꯏꯅ ꯑꯃꯨꯛ ꯋꯥꯔꯛ ꯑꯣꯏꯔꯝꯃꯅꯤ ꯑꯗꯨꯒ ꯅꯣꯏꯕꯒꯤꯀꯣ
ꯎꯝ ꯎꯝ
ꯋꯥꯔꯦꯕ ꯑꯣ ꯑꯦꯛꯖꯥꯝꯄꯜ ꯍꯥꯏꯔ꯭ꯁꯤ ꯆꯤꯡꯗ ꯀꯥꯔꯦꯅ ꯇꯧꯔꯦ ꯎ ꯃꯌꯥꯡ ꯀꯪꯕꯥꯁꯤꯡꯗꯤ ꯐꯠ ꯐꯠ ꯐꯠ ꯂꯥꯎꯔꯒ ꯆꯠꯄ ꯉꯝꯃꯤꯗꯅ ꯃꯣꯏꯗꯤ ꯑꯗꯨꯝ ꯍꯥꯟꯅ ꯇꯣꯇ ꯀꯥꯕ ꯉꯝꯒꯅꯤꯕ ꯑꯗꯨꯕꯨ ꯅꯣꯏꯕꯁꯤꯡꯒꯤꯗꯤ ꯑ ꯀꯔꯤꯅꯣ ꯍꯥꯏꯔꯗꯤ ꯃꯣꯏꯒꯤꯗꯤ ꯃꯣꯏꯒꯤ ꯃꯁꯥꯗꯨ ꯄꯤꯛ ꯆꯥꯎꯕꯅꯤꯅ ꯃꯥ ꯃꯣꯏꯅ ꯄꯨꯔꯤꯕ ꯋꯦꯠꯇꯨꯒ ꯆꯠꯂꯤꯕꯁꯤꯗꯤ ꯌꯥꯝꯅ ꯈꯦꯠꯅꯩꯌꯦꯕ ꯃꯁꯥ
ꯎꯝ ꯎꯝ ꯋꯦꯠꯇꯨꯗꯤ ꯆꯥꯕꯒꯤꯁꯨ ꯋꯦꯠꯇꯨꯗꯤ
ꯍꯣꯏ ꯆꯥ ꯆꯥꯕꯁꯨ ꯅꯠꯇꯦ ꯑꯗꯣ ꯑꯁꯤ ꯍꯥꯏꯔꯤꯅꯤꯀꯣ ꯑꯈꯣꯏ ꯁꯤ ꯀꯔꯤꯅꯣ ꯑꯩꯈꯣꯏꯒꯤ ꯃꯅꯨꯡꯗꯀꯣ ꯑꯃ ꯀꯔꯤꯍꯥꯏꯕ ꯍꯥꯏꯕꯅꯦ ꯑꯗꯨꯅꯁꯨꯀꯣ ꯑꯩꯈꯣꯏꯅ ꯅꯨꯄꯤ ꯑꯃ ꯍꯥꯏꯕꯒꯤꯗꯤ ꯑꯃ ꯂꯩꯗꯅ ꯎ
ꯑꯦ ꯑꯗꯨꯗ ꯑꯣꯏꯅ ꯁꯤꯖꯤꯟꯅꯔ ꯃꯥꯜꯂꯦ ꯍꯥꯏꯗꯤ ꯍꯣꯠꯅꯒꯗꯧꯕꯅꯦ
ꯍꯣꯏ ꯌꯦꯁ ꯁꯣꯅꯥꯒ ꯇꯧꯕꯅꯦ ꯑꯗꯨꯗꯣ ꯁꯣꯅꯥꯒ ꯇꯧꯕꯅꯦ ꯌꯦꯁ ꯁꯣꯅꯥ ꯌꯦꯁ ꯑꯩꯈꯣꯏꯁꯨ ꯇꯧꯋꯦ ꯑꯗꯨꯕꯨ ꯑꯁꯤꯗꯒꯤꯁꯨ ꯑꯃ ꯃꯤ ꯂꯣꯏꯅꯅ ꯆꯦꯀꯣ ꯍꯠ ꯍꯟꯗ꯭ꯔꯦꯠ ꯄꯔꯁꯦꯟꯗ ꯃꯤꯁꯦ ꯁꯚꯦꯟꯇꯤ ꯄꯔꯁꯦꯟ ꯑꯕꯞꯗꯤ ꯇꯧꯒꯅꯦꯕ ꯀꯪꯒꯣꯃꯤꯁꯨꯅꯦ ꯍꯥꯏꯩꯕ ꯃꯤꯁꯨꯅꯦ ꯑꯗꯨꯒ ꯀꯪꯕ ꯃꯤꯁꯤꯅ ꯅꯣꯏꯈꯠꯄ ꯌꯥꯗꯕ ꯑꯃ ꯂꯩꯗꯅ ꯃꯣꯏꯒꯤ ꯍꯣꯔꯃꯣꯟꯁꯇ ꯑꯃ ꯌꯥꯎꯋꯦꯕ
ꯎꯝ ꯎꯝ
ꯂꯥꯏꯅꯥ ꯑꯗꯨ ꯀꯤꯌꯣꯔ ꯇꯧꯕ ꯉꯝꯗꯕꯀꯣ ꯑꯗꯨ ꯑꯗꯨꯒꯤꯒꯨꯝꯕꯁꯨ ꯑꯃ ꯂꯩꯕꯅꯦꯕ
ꯍꯣꯏ ꯍꯣꯏ ꯍꯣꯏ ꯑꯗꯨꯒꯤ ꯑꯣꯏꯔꯝꯂꯁꯨ ꯌꯥꯏ ꯈꯪꯗꯦ
ꯑꯣ ꯈꯪꯗꯦ ꯃꯤꯒꯤ ꯃꯤ ꯃꯤ ꯃꯤꯒꯤꯅꯤꯅꯀꯣ
ꯑ ꯑ
ꯅ ꯑꯗꯨꯝ ꯑꯗꯨꯒꯤ ꯅꯥꯕꯗꯣ ꯑꯗꯨꯝ ꯊꯝꯃ ꯊꯝꯃꯒ ꯂꯩꯅꯤꯀꯣ
ꯑꯣ ꯑꯣ ꯑꯩꯈꯣꯏ ꯏꯆꯥ ꯅꯨꯄꯤ ꯑꯍꯟꯁꯨ ꯂꯥꯛꯈ꯭ꯔꯦ ꯗꯒꯤ ꯃꯨꯝꯕꯥꯏꯗꯒꯤ
ꯑꯣ ꯑꯣ ꯃꯥ
ꯃꯥ ꯑꯣ ꯍꯌꯦꯡ ꯃꯥ ꯖꯣꯏꯟ ꯇꯧꯔꯅꯤ ꯊꯕꯛ
ꯀꯃꯥꯏꯁꯨ
ꯑꯧ ꯃꯥꯁꯨ ꯀꯩꯅꯣꯗ ꯇꯥꯔꯦꯕ ꯁꯤꯂꯣꯡꯒꯤ ꯅꯤꯒ꯭ꯔꯤꯝꯁꯇꯀꯣ ꯃꯥꯁꯨ ꯊꯕꯛ ꯐꯪꯈ꯭ꯔꯦ ꯊꯕꯛ ꯈꯟꯈ꯭ꯔꯦ ꯗꯣꯛꯇꯔ ꯑꯐꯥꯎꯕ ꯁꯔꯖꯔꯤꯒꯤꯀꯣ
ꯑꯣ
ꯉꯁꯤ ꯌꯧꯔꯛꯑꯦ ꯊꯨꯡꯔꯛꯑꯦ ꯑꯩ ꯍꯧꯖꯤꯛ ꯑꯣꯐꯤꯁꯀꯤ ꯁꯤ ꯊꯕꯛ ꯂꯣꯏꯔꯗꯤ ꯑꯩ ꯑꯃꯨꯛ ꯃꯥ ꯎꯅꯕ ꯍꯧꯖꯤꯛ ꯊꯣꯛꯂꯅꯤ
ꯍ ꯍ ꯍ ꯍꯗꯁꯨ ꯑꯃꯨꯛ ꯄꯣꯁꯦꯁ ꯑꯃꯨꯛ ꯆ ꯊꯒꯗꯕ ꯃꯥꯦ ꯑꯩꯗꯤ ꯅ ꯅ ꯄꯣꯁꯦꯁ ꯑꯃ ꯆ ꯊꯕ ꯑꯩꯈꯣꯏꯒꯤ ꯆꯤꯊꯤꯗ ꯑꯩ ꯌꯥꯝꯅ ꯂꯨꯕ ꯑꯃ ꯊꯕꯛ ꯂꯩꯌꯦꯕ ꯑꯗꯨꯗꯤꯀꯣ ꯃꯥꯕꯨꯣ ꯎ ꯑ ꯃꯥꯒꯣ ꯑꯩ ꯋꯥꯔꯤ ꯁꯥꯟꯅꯗꯒꯗꯧꯕ ꯂꯩꯌꯦꯕ ꯑꯗꯨꯒꯤꯀꯣ ꯎꯝ ꯅꯪꯦ ꯆ ꯄ
ꯍꯥꯥ
ꯃꯥꯗꯤ ꯇꯨꯝꯈ꯭ꯔꯕ ꯃꯆꯥꯅꯨꯄꯤ ꯑꯇꯣꯝꯕꯤꯗꯣ
ꯑꯇꯣꯟꯕꯤꯗꯨꯗꯤ ꯇꯨꯝꯈ꯭ꯔ ꯃꯥꯜꯂꯦ
ꯑꯣ ꯃꯥꯒꯤ ꯄꯨꯖꯦ ꯑꯗꯨꯦ ꯑꯗꯨꯒ ꯅꯪ ꯅꯪ ꯀꯩꯅꯣ ꯅꯣꯣꯏꯗ ꯅꯨꯄꯤ ꯂꯥꯛꯑꯦ ꯍꯥꯏꯕꯗꯨꯁꯨ ꯌꯥꯅꯗꯤ ꯐꯔꯦ ꯍꯥꯏꯗꯦ ꯅꯪꯒ ꯊꯕꯗ꯭ꯔꯥ ꯎꯝ ꯀꯗꯅ ꯌꯦ
ꯅ ꯍꯥꯏꯕꯅꯦꯕ ꯑꯩꯅꯗꯤ ꯉꯁꯤꯗꯤꯗꯤ ꯂꯥꯛꯂꯅꯨꯗꯅ ꯍꯥꯏꯔꯒ ꯑꯃ ꯂꯥꯛꯅꯤꯡꯉꯤꯅꯦ ꯑꯩ ꯃꯉꯣꯟꯗꯗꯤ ꯗꯤꯁꯇꯥꯔꯕ ꯇꯧꯔꯔꯣꯏꯅꯤꯅꯦꯅ ꯍꯥꯏꯕꯅꯦꯕ
ꯂꯥꯛꯄꯁꯨ ꯐꯔꯦ ꯐꯥꯔꯦ ꯎꯝ
ꯎꯝ ꯎꯝ ꯎꯝ
ꯂꯥꯛꯑꯒ ꯑꯉꯥꯡꯗꯣ ꯑꯩ ꯂꯧꯕꯤꯔꯒꯦꯅ ꯂꯧꯔꯒ ꯑꯩ ꯍꯧꯖꯤꯛ ꯑꯁ ꯐꯃꯨꯡꯗ ꯂꯣꯡꯂꯒ ꯑꯁ ꯁꯦ ꯋꯥꯔꯤ ꯁꯥꯟꯅꯔꯒ ꯈꯣꯠꯂꯒ ꯃꯇꯝꯒ ꯂꯩꯔꯤꯅꯤꯅꯦ ꯎꯝ ꯎꯝ ꯑꯈꯣꯏ ꯀꯩꯗꯣ ꯑꯁ ꯑꯗꯩ ꯑꯩꯈꯣꯏ ꯌꯨꯝꯗꯁꯨ ꯐꯣꯟ ꯍꯣꯔꯦꯟꯅꯤꯡꯉꯥꯏ ꯈꯤꯇꯪ ꯂꯩꯗꯤ ꯑꯁ ꯑꯩꯈꯣꯏ ꯏꯅꯥꯎꯅꯨꯄꯤ ꯑꯃ ꯑꯇꯣꯟꯕꯤꯗꯨꯁꯨ ꯂꯥꯛ ꯂꯥꯛ ꯃꯥꯜꯂꯦ ꯃꯌꯨꯝꯗ꯫
ꯎꯝ ꯑꯣ ꯑꯣ ꯑꯣ ꯎꯝ ꯑꯗꯨꯗꯤ ꯅꯪ ꯎꯝ ꯗꯦꯒꯤ ꯑꯩꯁꯨ ꯂꯥꯛꯇꯣꯅꯦ ꯑꯩꯒ ꯄꯨꯂꯞ ꯄꯨꯟꯅ ꯑꯩꯈꯣꯏ ꯋꯥꯔꯤ ꯁꯥꯃꯤꯟꯅꯁꯦ꯫ ꯌꯦꯡꯗꯦ ꯑꯩꯁꯨ ꯍꯣꯏ ꯍꯣꯏ ꯑ ꯑꯉꯥꯡꯗꯨꯗꯤ ꯆꯍꯤ ꯑꯍꯨꯝ ꯁꯨꯗꯩꯀꯣ ꯃꯥꯗꯣ꯫
ꯑꯣ ꯆꯍꯤ ꯑꯍꯨꯝ ꯁꯨꯕꯒꯤ ꯑꯁ ꯃꯣꯏ ꯀꯦꯛ ꯀꯁꯨ
ꯁꯤꯡꯕꯗꯤ ꯑ ꯅꯣꯛꯅꯤꯡꯕꯁꯤꯗꯤ ꯂꯣꯏꯔꯦꯍꯦ꯫ ꯉꯁꯤꯗꯤ ꯃꯣꯏ ꯀꯦꯛ ꯆꯥ ꯆꯥ ꯆꯥꯗꯅꯀꯣ ꯂꯣꯏꯅ ꯅꯨꯡꯉꯥꯏꯕ ꯃꯥꯜꯂꯦ꯫
ꯐꯠꯇꯣꯒꯁꯨ ꯀꯦꯛꯀ ꯐꯣꯇꯣꯒꯁꯨ ꯀꯥꯞꯄ ꯀꯥꯎ ꯃꯥꯜꯂꯦ ꯑꯩ ꯃꯆꯥꯒꯤ ꯐꯣꯇꯣꯒꯁꯨ ꯊꯥꯒꯠꯄ ꯑꯁ ꯁꯤ ꯊꯕꯛ ꯇꯧꯔ ꯀꯥꯟꯗꯨꯗ ꯊꯥꯒꯠꯄꯒꯁꯨ ꯀꯥꯎꯗꯅꯀꯣ ꯀꯃꯥꯏ ꯀꯃꯥꯏ ꯃꯅꯦꯁꯤꯡꯒ ꯂꯣꯏ ꯂꯥꯛꯈ꯭ꯔꯖꯥꯔ
ꯑꯣ ꯑꯣ ꯑꯣ ꯑꯣ ꯅꯪꯒꯤ ꯃꯆꯥꯅꯨꯄꯤꯗꯨꯁꯨ ꯑ ꯍꯜꯂꯄ ꯃꯥꯂꯦꯀꯣ ꯃꯥꯗꯣ ꯑꯣ ꯑꯣ ꯑꯣ ꯃꯥ ꯑ ꯃꯥ